ꯕ ꯇꯥꯔꯦ ꯇꯥꯔꯦ ꯐꯥꯗꯕꯤꯗ ꯈꯪꯗꯦ ꯃꯊꯟꯇ ꯁꯤ ꯃꯥꯜꯂꯦ ꯑꯩꯁꯨ ꯑꯥ ꯑꯥ ꯍꯥꯏ ꯅꯪ ꯁꯨꯡꯉꯥꯡ ꯉꯥꯛꯇꯦ ꯌꯦꯡꯉꯨꯀꯥꯟ ꯇꯠꯂꯦ
ꯁꯤ ꯖꯖ ꯌꯥꯏꯒꯦ ꯅꯪꯉꯣꯟꯗ ꯐꯣꯟ ꯍꯟꯆꯤꯟꯖꯤꯟ ꯇꯧꯕ
ꯎꯝ ꯈꯪꯗꯦꯕ ꯃꯣꯏꯅ ꯃꯣꯏꯅ ꯑꯃꯨꯛ ꯍꯦꯛ ꯀꯩꯅꯣ ꯇꯧꯔꯒꯅꯦ ꯑꯗꯨꯝ ꯌꯥꯏ ꯑꯗꯨꯒ ꯃꯣꯏ ꯈꯪꯗꯦ
ꯌꯥꯗꯕꯅꯦꯕ ꯅꯍꯥꯟ ꯀꯩ ꯁꯨꯡꯌꯥ ꯌꯥꯗꯕꯅꯦꯕ ꯑꯅꯤꯔꯛ ꯃꯤ ꯑꯃꯗ ꯑꯅꯤ ꯍꯟꯖꯤꯟꯅ ꯇꯧꯕ ꯌꯥꯗ꯭ꯔꯦꯕ ꯃꯒꯤ ꯄꯣꯠꯁꯦ ꯉꯁꯤꯗꯤ ꯑꯩ ꯅꯉꯣꯟꯗ ꯁꯨꯝ ꯍꯟꯟ ꯇꯧ ꯌꯥꯏꯑꯕ ꯑꯩ ꯋꯥꯔꯤ ꯁꯥꯗ꯭ꯣꯏꯁꯦ ꯀꯨꯟ ꯅꯤꯊꯣꯏ ꯁꯨꯔꯦꯕꯀꯣ ꯀꯨꯟꯍꯨꯝꯗꯣꯏ ꯁꯤꯒ ꯀꯨꯟꯃꯔꯤ ꯁꯨꯗꯣꯏꯅꯦꯕ ꯑꯗꯣ ꯀꯣꯜ ꯇꯔꯨꯛ ꯋꯥꯠꯂꯤꯗꯅ ꯁꯤꯁꯤꯒ ꯁꯥꯗꯦ ꯑꯗꯨ ꯁꯤꯗ ꯇꯧꯒꯦ ꯇꯧꯕꯅꯦꯕ
ꯎꯝ ꯑꯗ ꯅꯪ ꯗꯤ ꯑꯗꯨꯝ ꯋꯥꯔꯤ ꯁꯥꯕ ꯌꯥꯏ ꯍꯥꯏꯕ ꯄꯨꯁꯄꯥꯍꯣꯏꯗꯤ ꯑꯃ
ꯅꯠꯇꯦ ꯑꯁꯤꯗꯤ ꯏꯃꯥꯒꯤꯅꯦ ꯑꯩꯒꯤ ꯅꯠꯇꯦ ꯉꯍꯧ ꯇꯅꯥꯠꯇꯕ ꯃꯤ
ꯎꯝ ꯉꯥꯉꯣꯝ ꯀꯩꯅꯣꯝꯃꯗꯤ ꯍꯥꯏ ꯑꯩꯗꯤ ꯅꯪꯒꯤ ꯋꯥꯈꯜꯗꯗꯤ
ꯑ ꯇꯦ ꯅꯠꯇꯦ ꯃꯠꯇꯦ ꯅꯨꯠꯇꯦ ꯏꯕꯦꯝꯃ
ꯍꯥꯎ ꯅꯨꯄꯤꯗꯣ
ꯑꯥ
ꯨ ꯀꯅꯥꯝ ꯄꯨꯟꯗ꯭ꯔ ꯃꯥꯜꯂꯦ ꯃꯊꯟꯗ ꯇꯣꯡꯉꯥꯟ ꯇꯥꯔ ꯃꯥꯜꯂꯦ ꯌꯥꯝ ꯁꯣꯏꯅ ꯍꯥꯏꯕ꯭ꯔꯥ ꯑ ꯃꯥ ꯏ ꯀꯅꯔ ꯍꯥ
ꯍꯥꯏꯐꯦꯠ ꯍꯥꯏꯔꯝꯕꯗꯣ
ꯑꯗꯩꯗꯤ ꯃꯥꯏ ꯅꯨꯄꯥꯗꯣ ꯑꯗꯨꯝ ꯂꯩꯔ ꯃꯥꯜꯂꯦ
ꯑꯥ
ꯃꯤ ꯃꯃꯥꯏꯗꯤ ꯑꯗꯨꯝ ꯍꯥꯏꯗꯅ ꯏꯃꯥꯟꯅꯕꯤ ꯆꯤꯟꯅꯗꯣꯏ ꯁꯔꯛꯑꯣ ꯇꯥ ꯑꯩꯒꯒꯦꯅ
ꯍꯥꯏ ꯍꯥꯏ ꯍꯥꯟꯅꯗꯤ ꯑꯗꯨꯝ ꯍꯥꯏ
ꯀꯩꯒꯤꯅꯣ ꯍꯥꯏꯕꯅꯤꯗ ꯅꯨꯄꯥꯒ ꯃꯃꯥꯟꯅꯕꯤꯁꯨ ꯀꯅꯥ ꯂꯨꯒꯦꯕ
ꯕ
ꯃꯥꯗꯣ ꯃꯁꯥ ꯈꯪꯗꯧ ꯅꯠꯇ꯭ꯔꯣ
ꯍꯣꯏ ꯑꯃꯗꯨꯁꯨ ꯂꯨ ꯗꯤ ꯂꯨꯏ ꯑꯗꯨ ꯑꯣꯏꯇꯥꯥꯔꯒꯁꯨ ꯑ ꯑꯥ ꯑꯥ ꯌꯥꯅꯕ ꯑ ꯏꯃꯥꯟꯅꯕꯤꯁꯨ ꯈ꯭ꯋꯥꯏꯗꯒꯤ ꯃꯔꯨ ꯑꯃꯅꯦꯕ
ꯑꯁꯤꯐꯥꯎꯗ ꯑꯩ ꯏꯃꯥꯟꯅꯕꯤ ꯑꯃꯠꯇ ꯑꯩ ꯅꯨꯄꯥꯜ ꯑꯁꯤꯗꯗꯤ ꯑꯩ ꯄꯥꯝꯇꯅ ꯑꯩ ꯏꯃꯥꯟꯅꯕꯤ ꯑꯃꯝꯗ ꯁꯤꯠꯇꯕ ꯉꯝꯃꯣꯏ ꯂꯣꯏꯔꯁꯨꯕ ꯉꯔꯥꯡ ꯄꯔꯃꯦꯁꯔꯤ ꯂꯥꯛꯑꯦ ꯇꯪ ꯍꯥꯏꯜꯗꯦ ꯄꯔꯃꯦꯁꯣꯔꯤꯁꯤ ꯃꯃꯤꯡꯣ ꯇꯥꯕꯩꯅꯦꯕ ꯃꯥ ꯇꯧ꯭ꯔꯤꯗꯣ ꯑꯃꯗꯨꯗ ꯀꯧꯒꯅ ꯍ ꯇꯩꯔ ꯑꯗꯣ ꯑꯃ ꯑꯃꯗꯨꯅꯗꯤ ꯃꯃꯥꯟꯅꯕꯤꯈꯩꯗ ꯌꯣꯜꯂꯦꯕ ꯃꯃꯥꯡꯗ ꯑꯗꯨꯅ ꯁꯧꯔꯛꯑꯀꯥꯟꯗ ꯂꯣꯏ ꯁꯤꯊꯔꯛꯑꯦꯕ ꯑꯩꯅ ꯇꯝꯕꯤꯗꯕꯩ ꯋꯥꯅꯦꯕ ꯈꯪꯉꯕ ꯅꯁꯤꯙꯔꯕ ꯑ ꯁꯥꯟꯅꯩ ꯌꯨꯅꯩ ꯃꯊꯣꯡ ꯃꯔꯥꯡ ꯈꯪꯗꯕ ꯀꯔꯝꯕ ꯃꯤꯅꯣꯕꯣ ꯈꯪꯗꯕ ꯃꯤꯗꯨꯗꯨꯒ ꯃꯥꯅ ꯇꯧꯔꯒꯃꯦ
ꯎꯝ ꯑꯗꯨꯗꯤ ꯃꯥꯒꯤ ꯅꯨꯄꯤꯗꯨꯁꯨ ꯑꯗꯨꯃꯛꯅꯤ ꯍꯥꯏꯅꯤꯡꯉꯤ ꯅꯠꯇ꯭ꯔꯣ
ꯑꯗ ꯑꯩꯒꯤ ꯂꯤꯁꯤ ꯂꯤꯁꯈꯁꯦ ꯐꯖꯅ ꯍꯥꯏꯕꯤꯕ ꯅꯠꯇꯦꯀꯣ ꯑꯒꯗꯤ ꯇꯔ
ꯎꯝ ꯈꯪꯗꯦꯗ ꯒ꯭ꯌꯥꯟ ꯇꯥꯅꯕꯨ ꯂꯩꯃꯤꯟꯅꯈ꯭ꯔꯅꯤ ꯐꯔ
ꯐꯔꯦ ꯀꯣꯏꯗꯤ ꯀ ꯈꯟꯖꯗꯦ ꯑꯗꯨꯅꯦ ꯌꯥꯝꯅ ꯔꯥꯁꯤꯗꯣ ꯊꯥꯗꯣꯔꯛꯀꯅꯣ ꯍꯥꯏꯕꯅꯤꯗ ꯁꯧꯕꯤꯗꯅ ꯄꯥꯏꯕꯤꯗꯅ ꯀꯩ ꯆꯥꯟꯅꯔꯤꯒꯦ ꯅꯪꯉꯣꯟꯗ ꯇꯧꯕ ꯑꯦ ꯊꯤꯡꯗꯣ ꯑꯩꯉꯣꯟꯗꯅꯦ ꯇꯧꯔꯤꯁꯦ ꯍꯧꯖꯤꯁꯦ ꯑꯩ ꯃ ꯋꯥꯔꯧꯗꯦ ꯑ ꯑꯅꯣꯅ
ꯀꯩ ꯆꯥꯟꯅꯔꯤꯒꯦ ꯍꯥꯏꯕ ꯑꯗꯨ ꯃꯣꯏ ꯃꯣꯏꯅ ꯄꯨꯜꯂꯤꯉꯩꯗꯤ ꯃꯣꯏ ꯅꯨꯡꯉꯥꯏꯖꯕ ꯍꯔꯥꯎꯖꯕ ꯑꯗꯨꯒ ꯃꯤꯁꯤꯅ ꯑꯩꯈꯣꯏꯁꯤꯅ
ꯅꯨꯄꯥ ꯁꯥꯕꯤꯗꯨꯗ ꯅꯨꯄꯥ ꯁꯥꯕꯤꯗꯣ ꯑꯗꯨꯗ ꯑꯩꯅ ꯍꯥꯏꯕꯤꯕꯅꯦꯕ ꯃꯥꯅ ꯍꯥꯏꯔꯛꯅꯦ ꯑꯩꯅ ꯍꯥꯏꯗ꯭ꯔꯥ ꯑꯩꯒ ꯄꯨꯟꯈ꯭ꯔꯦ ꯍꯥꯏꯗꯦ ꯅꯪꯅ ꯁꯨꯃꯅ ꯇꯧꯕꯤꯔꯛꯀꯅꯤ ꯑꯩꯅ ꯇꯧꯅꯤꯡꯗꯧꯁꯨꯛ ꯀꯩꯅꯣ ꯍꯧꯖꯤꯛꯐ ꯑꯉꯥꯡ ꯃꯆꯥꯔꯣ ꯍꯧꯖꯤꯛ ꯅꯪꯒ ꯃꯥꯒ ꯄꯨꯟꯕ ꯈꯣꯠꯄ ꯑꯩꯈꯣꯏꯗ ꯗꯔꯀꯥꯔ ꯂꯩꯇꯦ ꯅꯪꯁꯨ ꯄꯨꯟꯅꯤ ꯃꯥꯁꯨ ꯄꯨꯅꯤ ꯅ ꯋꯥ ꯑꯝꯇ ꯂꯧꯗꯦ ꯁꯧꯅꯤꯡꯉꯒ ꯁꯧ ꯁꯅꯤꯡ ꯇꯣꯛꯑ ꯗꯀꯥ ꯇꯥꯗ ꯍꯧꯖꯤꯐ ꯑꯉꯥꯡ ꯃꯆꯥꯔꯣ ꯑꯗꯨꯒꯨꯝꯕ ꯄꯥꯎꯣ ꯍꯧꯖꯤꯛꯐꯥꯎ ꯇꯧꯅꯈꯤꯗ꯭ꯔꯣ ꯑꯩ ꯗꯔꯀꯥ ꯇꯥꯗꯦ ꯁꯥꯎꯅꯤꯡꯉ ꯁꯥꯎꯁ ꯑꯩꯅ ꯃꯥ ꯁꯥꯎꯔꯤ ꯀꯥꯏꯅ ꯑꯩꯅꯪꯒ ꯑꯁ ꯅꯨꯡꯉꯥꯏꯇꯦ ꯈꯣꯠꯇꯦꯒ ꯈꯟꯕꯤꯔꯝꯗꯧ ꯃꯥꯟꯕ꯭ꯔꯣ ꯅ ꯋꯥꯋꯥ ꯑꯃꯇ ꯂꯧꯗꯦ ꯍꯥꯏꯕꯅꯤ
ꯑꯗꯨꯅꯤ ꯑꯗꯨꯗ ꯑꯗꯨꯒꯤ ꯆꯥꯡꯗꯨꯗꯅꯦ ꯑꯩꯅ ꯏꯈꯜꯂꯛꯑꯒ ꯂꯩꯔꯤꯁꯦ ꯀꯩ ꯆꯥꯟꯅꯔꯤꯒꯦ ꯍꯥꯏꯕ
ꯍꯥꯏꯕ ꯑꯩꯅ ꯅꯍꯥꯟꯁꯨ ꯑꯩꯗꯤ ꯅꯨꯄꯥ ꯁꯥꯕꯤꯗꯨꯒ ꯃꯦꯝ ꯃꯅꯥꯛꯇ ꯆꯠꯅꯤ ꯑꯗꯨꯝ ꯍꯥꯏꯕꯅꯦ ꯑꯗ ꯑꯗꯨꯗꯩꯅꯦ ꯋꯥꯅ ꯂꯥꯏꯟ ꯂꯩꯇꯦ ꯀꯨꯝꯍꯩꯗꯣ
ꯎꯝ
ꯃꯉꯣꯟꯗ ꯄꯤꯕꯤꯌꯨ ꯑꯗꯨꯃꯥꯏ ꯁꯤꯁꯨ ꯀꯩꯗꯧꯕꯗꯣꯏꯩꯅꯣ ꯍꯥꯏꯕꯅꯤꯅ ꯂꯣꯟꯅ ꯊꯨꯞꯅ ꯑꯦꯁ ꯇꯤꯟꯅꯗꯕ ꯁꯥꯔ ꯇꯧꯕ ꯀ ꯀꯩ ꯀꯥꯟꯝꯗꯣꯏꯅꯣ ꯍꯥꯏꯕ ꯑꯩꯅ ꯍꯥꯏꯕꯅꯦ ꯇꯥꯔꯦ ꯃꯕꯥꯝ ꯃꯃꯪ ꯉꯔꯥꯡ ꯅꯍꯥꯟ ꯃꯉꯣꯟꯗ ꯅꯕꯥꯅꯤꯅ ꯄꯥꯏꯕꯤ ꯃꯥꯅꯒ ꯄꯥꯏꯕꯤꯗꯅ ꯁꯥꯎꯕꯤꯗꯅ ꯀꯔꯤꯅꯣ ꯅꯕꯥꯅꯤꯗꯤ ꯁꯨꯡꯕꯨꯟ ꯄꯨꯟꯗ꯭ꯔꯕ ꯍꯥꯏꯕ ꯑꯩꯅ ꯅꯗꯤ ꯄꯨꯟꯅ ꯅꯠꯇ꯭ꯔꯣ ꯇꯤꯟꯅꯩ ꯅꯠꯇ꯭ꯔꯣ ꯍꯥꯏꯕ ꯑꯩꯅ ꯍꯌꯦ ꯃꯥꯖ ꯍꯉꯕ ꯑꯗ ꯃꯣꯏ ꯅꯣꯏ ꯁꯥꯎꯕꯜ ꯀꯩꯊꯣꯛꯀꯦ ꯃꯥꯒ ꯁꯥꯎꯕꯜ ꯀꯩꯊꯣꯛꯀꯦ ꯍꯥꯏꯕꯅꯦ ꯅꯕꯥꯅꯤ ꯁꯨꯝ ꯃꯃꯟꯗ꯭ꯔꯕꯅ ꯁ ꯌꯦꯛꯅꯔꯕ ꯅꯕꯥꯅꯤ ꯍꯥꯏꯕ ꯑꯩꯅ ꯅꯚꯥꯏꯁꯦ ꯄꯨꯜꯂꯒ ꯀꯩꯅꯣ ꯃꯥꯅ ꯃꯤ ꯄꯨꯟꯕ ꯑꯗꯨ ꯄꯨꯟꯕ ꯑꯗꯥ ꯄꯨꯕ ꯀꯩ ꯌꯦꯡꯁꯤꯟꯐꯝꯒꯩ ꯃꯊꯧ ꯇꯥꯒꯦ ꯍꯥꯏꯕꯅꯤ ꯏꯃꯥꯟꯅꯕꯤꯗꯤ ꯏꯃꯥꯟꯅꯕꯤ ꯉꯥꯛꯇꯅꯦ ꯍꯥꯏꯕꯅꯤꯅ ꯅꯣꯏ ꯅꯣꯏ ꯀꯩ ꯑꯣꯏꯔꯤꯒꯦ ꯍꯥꯏꯕꯩꯅꯣ
ꯎꯝ
ꯑꯩꯈꯣꯏꯗꯤ ꯑꯗꯨ ꯈꯟꯗ꯭ꯔꯦ ꯎꯝ ꯑꯩꯈꯣꯏꯗꯤ ꯍꯥꯏꯔꯛꯑꯦ ꯅꯨꯄꯥ ꯆꯥꯕꯤꯗꯨꯅ ꯑꯩꯗꯤ ꯀꯔꯤꯝ ꯈꯟꯗꯦ ꯈꯣꯠꯇꯦ ꯇꯧꯔꯛꯏꯦ ꯈꯪꯉꯕ ꯑꯦ ꯇ ꯍꯥꯏꯕꯅꯦ ꯚꯁ ꯄꯨꯟꯗꯕ꯭ꯔꯣ ꯍꯥꯏꯕꯅꯤ ꯑꯩꯅ ꯅ ꯀꯩ ꯑꯣꯏꯔꯤꯒꯦ ꯑꯩꯈꯣꯏꯗ ꯑꯗꯨꯒ ꯄꯨꯟꯕ ꯑꯗꯥꯒ ꯄꯨꯟꯕ ꯇꯧꯔꯒ ꯕꯤꯔꯖꯦꯕꯅ ꯗ ꯀꯥꯝ ꯊꯥꯗ ꯌꯥꯋꯅ ꯃꯥ ꯁꯥꯎꯋꯦ ꯃꯥ ꯄꯥꯏꯕꯤꯔꯦꯒ ꯑꯩꯅ ꯉ ꯃꯉꯣꯟꯗ ꯆꯦꯟꯁꯤꯜꯂꯑ ꯅꯪ ꯑꯗꯨꯗꯨꯒ ꯇꯧꯕꯤꯒꯗꯕ ꯃꯤ ꯃꯥꯟꯕ꯭ꯔꯣ ꯍꯥꯏꯕꯅ ꯗꯔꯀꯥꯔ ꯂꯩꯔꯦ ꯃꯉꯣꯟꯗ ꯍꯥꯏꯅꯤ ꯂꯩꯇ꯭ꯔꯦ ꯍꯥꯏꯔꯣꯏ ꯍꯥꯏꯕ ꯑꯩꯅ ꯗꯔꯀꯥꯔ ꯂꯩꯔ ꯂꯩꯔꯛꯄꯗꯨꯒꯤ ꯃꯇꯨꯡ ꯏꯟꯅ ꯏꯃꯥꯟꯅꯕꯤ ꯄꯨꯟꯕꯩ ꯋꯥꯅꯦ ꯇꯤꯟꯅꯈꯤꯀꯣ ꯂꯣꯏꯅꯈꯤꯀꯣ ꯍꯥꯏꯕꯒꯤ ꯃꯇꯨꯡꯦꯡ ꯪꯅꯕꯩ ꯋꯥꯅꯤ ꯑꯗꯨꯩ ꯀꯩꯅꯣꯒꯤ ꯇꯥꯏ ꯇꯧꯔꯛꯄ ꯇꯧꯔꯛꯀꯅꯣ ꯍꯥꯏꯋꯦ ꯃꯔꯗꯃꯦ ꯃꯒꯨꯟꯗꯣ ꯍꯧꯖꯤꯛꯇꯤ ꯂꯣꯏ ꯈꯪꯅꯔꯕꯅꯤꯅ ꯑꯝꯇ ꯌꯥꯗ꯭ꯔꯦꯗꯅ
ꯆꯨꯝꯕ ꯁꯥꯔꯝꯕꯗꯣꯅ ꯃꯅꯤ ꯃꯅꯦ ꯑꯗꯨꯅꯤ ꯑꯩꯅ ꯏꯁꯣꯔ ꯂꯩ ꯑꯩ ꯑꯩꯅ ꯍꯥꯏꯖꯩ ꯏꯁꯣꯔ ꯂꯩ ꯍꯥꯏꯗꯤ ꯑꯩ ꯐꯩ ꯍꯥꯏꯁꯦ ꯑꯩꯅ ꯊꯥꯒꯠꯀꯗꯕ ꯏꯁꯥꯅ ꯊꯥꯒꯠꯂꯒ ꯍꯥꯏꯒꯗꯕ ꯅꯠꯇꯦꯕ ꯑꯩꯕꯨ ꯂꯣꯏꯅꯔꯤꯕ ꯇꯤꯟꯅꯔꯤꯕ ꯃꯤꯅꯗꯤ ꯗꯤ ꯂꯣꯏꯅ ꯈꯪꯗꯣꯏ ꯅꯠꯇ꯭ꯔꯣ ꯍꯣꯏ ꯑꯩꯕꯨ ꯅꯨꯡꯁꯤꯕ ꯃꯤꯅꯗꯤ ꯐꯅ ꯍꯥꯏꯕ ꯍꯥꯏꯕ ꯌꯥꯏ ꯅꯨꯡꯁꯤꯗꯕ ꯃꯤꯅꯗꯤ ꯐꯠꯇꯅ ꯍꯥꯏꯕ ꯌꯥꯏ ꯑꯗꯣ ꯍꯥꯏꯗꯤ ꯂꯣꯏꯅꯕ ꯃꯤꯅꯗꯤ ꯂꯣꯏꯅꯗꯤ ꯈꯪ ꯊꯣꯛꯑꯦꯕ ꯅꯠꯇ꯭ꯔꯥ ꯃꯤ ꯑꯃ ꯑꯣꯏꯔꯗꯤ ꯅꯪꯒꯤ ꯑꯐꯕ ꯐꯠꯇꯕ ꯑꯥ
ꯂꯩꯐꯝ ꯊꯣꯛꯑꯦ ꯈꯔ ꯈꯔꯗꯤ ꯂꯩꯅꯔꯤ ꯉꯥꯇ ꯑꯥ ꯂꯩꯃꯤꯟꯅꯔꯗꯤ ꯉꯍꯥꯟ ꯅꯣꯡꯃꯁꯨ ꯈꯟꯅꯕ ꯐꯨꯅꯕ ꯍꯥꯏꯁꯤꯗꯕꯨ ꯏꯃꯥꯒ ꯏꯄꯥꯒꯁꯨ ꯇꯧꯔꯤ ꯏꯆꯤꯟ ꯏꯅꯥꯎꯕꯨ ꯇꯧꯔꯤ
ꯎꯝ
ꯑ ꯈꯜꯂꯣ ꯍꯥꯏꯕꯅꯤꯗ
ꯑꯠꯇ ꯑꯉ ꯆ ꯗꯣ ꯒꯨꯞꯄꯤꯖꯝꯅ ꯍꯥꯏꯔꯒ ꯀꯔꯤꯅꯣ ꯍꯥꯏꯕꯅꯤꯗ
ꯈꯪꯗꯦ ꯍꯟꯗꯛ ꯏꯕꯦ ꯑꯃ
ꯅꯨꯄꯥ ꯑꯃꯐꯥꯎ ꯀꯣꯏ ꯐꯪꯗꯅ ꯅꯨꯄꯥ ꯑꯃ ꯐꯪꯉꯒ ꯀꯣꯏꯕꯒꯤ ꯏꯁꯇꯥꯏꯜꯗ ꯌꯥꯝ ꯇꯧꯋꯦ ꯍꯩꯅꯗꯦꯕ ꯍꯧꯗ꯭ꯔꯣ
ꯇꯝ
ꯉꯋꯥ ꯑꯗꯨꯅ ꯍꯦꯜꯂꯤ ꯄ꯭ꯔꯤꯊꯤꯕꯤ ꯇꯣꯒꯥꯏꯕꯩꯇꯥꯔꯦ ꯈꯟꯗꯦ ꯍꯥꯏꯕꯅ
ꯌꯥꯅꯅꯕ ꯂꯣꯏꯅꯔꯗꯤ ꯌꯥꯅꯅꯕ ꯑꯗꯨꯝ ꯇꯧꯔꯣ ꯁꯥꯎꯅꯔꯀꯥꯟꯗꯁꯨ ꯃꯤꯉꯣꯟꯗ ꯍꯥꯏꯔꯅꯨ ꯃꯣꯏ ꯊꯣꯛꯄ ꯇꯧꯅꯔꯣ ꯑꯗꯨꯁꯨ ꯇꯧꯗꯦ ꯃꯤꯉꯣꯟꯗ ꯑꯃꯨꯛ ꯍꯥꯏꯅꯤ ꯑꯗꯒꯤ ꯃꯤ ꯂꯣꯏꯅꯗ꯭ꯔꯁꯨ ꯌꯥꯔꯦꯅ ꯑꯃꯨꯛ ꯈꯟꯅꯤ
ꯑꯗꯨꯅꯦ ꯋꯥꯥꯏꯗ ꯄ ꯋꯥ ꯇ ꯌꯥꯕ ꯋꯥ ꯈꯅ ꯐꯥꯝ ꯊꯥꯗ ꯏꯗꯤꯗ ꯐꯥꯝ ꯊꯥꯗꯅꯤ
ꯃꯥꯅꯦ ꯑꯗꯨꯗ ꯑꯗꯨꯏ ꯆꯥꯡꯗꯨꯗ ꯂꯩꯕꯗꯨꯅ ꯐꯩ ꯂꯣꯏꯅꯐꯝ ꯊꯣꯛꯄ ꯇꯤꯟꯅꯐꯝ ꯊꯣꯛꯄ ꯃꯇꯥꯡꯒꯤ ꯃꯔꯝꯒꯤ
ꯎꯝ ꯎꯝ ꯎꯝ ꯑꯩ ꯀꯩ ꯑꯣꯏꯔꯤꯒꯦ ꯍꯥꯏꯕ ꯆꯨꯝꯗ꯭ꯔꯣ ꯃꯣꯏ ꯃꯣꯏ ꯑꯩꯈꯣꯏꯅ ꯇꯥꯟꯅ ꯇꯥꯟꯅ ꯇꯤꯟꯅꯗꯅ ꯑꯁ ꯃꯕꯥꯅꯤꯒꯤ ꯃꯥꯗꯤ ꯃꯥꯒ ꯄꯨꯟꯕ ꯌꯥꯗꯅꯤ ꯃꯥꯗꯤ ꯃꯥꯒ ꯄꯨꯟꯕ ꯌꯥꯗꯅꯤ ꯀꯥꯏꯅ ꯂꯣꯟꯅ ꯆꯠ ꯆ ꯇꯔꯤꯁꯦ ꯃꯕꯥꯅꯤ ꯀꯔꯤ ꯑꯣꯏꯒꯦ ꯃꯕꯥꯅꯤ ꯍꯦꯠ ꯑꯣꯏꯔꯤꯔꯥ ꯃꯕꯥꯅꯤ ꯀꯌꯥꯝ ꯌꯥꯝ ꯆꯥꯎꯔꯒꯦ ꯃꯣꯏ ꯃꯈꯥꯗ ꯑꯩꯈꯣꯏ ꯂꯩꯕ꯭ꯔꯥ ꯍꯪꯅꯤꯡꯉꯦꯕ ꯑꯩ
ꯅꯪꯅ ꯑꯩ ꯗꯔꯀꯥꯔ ꯂꯩꯔꯗꯤ ꯑꯩꯒ ꯊꯕꯛ ꯇꯧꯃꯤꯟꯅꯔꯅꯤ ꯑꯩꯅ ꯅꯪ ꯗꯔꯀꯥ ꯗꯔꯀꯥꯔ ꯂꯩꯔꯗꯤ ꯅꯪꯒ ꯊꯕꯛ ꯇꯧꯃꯤꯟꯅꯔꯅꯤ ꯑꯗꯒꯤꯗꯤ ꯑꯍꯣꯏ ꯀꯩꯅꯣꯝ ꯊꯣꯛꯑꯦ ꯍꯥꯏꯔꯗꯤ ꯄꯨꯂꯞ ꯑꯗꯨꯝ ꯇꯧꯃꯤꯟꯅꯅꯤ
ꯎꯝ ꯁꯤ ꯈꯟ ꯉꯝꯗ꯭ꯗꯣ ꯀꯩꯒꯤꯅꯣ ꯍꯥꯏꯕꯅꯤꯅ ꯃꯃꯥꯟꯅꯕꯤꯗ ꯄꯤꯖꯅꯤꯅ ꯄꯤꯕ ꯍꯥꯏꯕ ꯄꯣꯠ ꯑ ꯃꯥ ꯄꯨꯟꯁꯤꯒꯤ ꯈꯪꯗ꯭ꯔꯕꯅꯤ ꯀꯩꯅꯣ ꯇꯧꯗ ꯌꯥ ꯑꯗꯨꯩ ꯇꯧꯔꯅꯤ ꯃꯅꯥ ꯊꯥ ꯄꯨꯊꯣꯔꯂꯛꯅꯤ ꯑꯩꯅꯗꯤ ꯇꯧꯕ ꯑꯗꯨꯃꯥꯏꯅ ꯀꯇꯥꯗꯗꯤ ꯎꯝ ꯉꯥꯡꯅꯤꯡꯀꯣ ꯉꯥꯡꯅꯤꯡꯗꯕꯣ ꯃꯃꯜ ꯇꯥꯏꯉꯁꯦ
ꯎꯝ
ꯑꯩꯅ ꯂꯅ ꯍꯪꯉꯨꯕꯗꯁꯦ ꯂꯩꯔꯤꯅꯦ ꯍꯥꯏꯌꯦ ꯂꯥꯏꯔꯤꯛꯇꯣ ꯍꯪꯉꯕ ꯂꯩꯇꯦ ꯀꯨꯝꯍꯩꯗꯣ
ꯂꯩꯈꯤꯕꯗ ꯑꯩꯅꯁꯨ ꯊꯦꯡꯅꯕ꯭ꯔꯣ ꯃꯥꯅ ꯄꯥꯈꯤꯕꯅꯤ ꯊꯥꯗꯥꯏꯅꯦ ꯂꯦꯛꯇꯣ
ꯊꯥꯕꯅꯦ ꯑ
ꯕꯤ ꯑꯃ ꯏꯁꯅꯥꯝꯕꯒꯤ ꯅꯠꯇ꯭ꯔꯥ
ꯎꯝ ꯊꯥꯔꯦ ꯊꯥꯔꯦ ꯇꯧꯖꯗꯅꯨ ꯀꯩꯅꯣ ꯑꯩꯁꯨ ꯈꯪꯉꯦ ꯌꯥꯝ ꯈꯣꯅꯤꯡꯕ ꯑꯣ ꯅꯪꯗꯤ ꯀꯅꯥꯗ ꯑꯩꯅ ꯄꯤꯌꯣ ꯍꯥꯏꯕꯅꯣ ꯄꯥꯟꯖꯕꯤꯗꯨꯗ
ꯎꯝ
ꯑꯅ ꯀꯩꯗꯧꯕꯒꯤꯒꯗꯧꯔꯦ ꯑꯩꯅ ꯁꯨꯃꯥꯏꯅ ꯃꯥ ꯆꯠꯃꯤꯟꯅꯝꯗꯣꯏꯅꯦ ꯃꯉꯣꯟꯗ ꯄꯤꯕꯤꯔꯛꯑꯣ ꯂꯩꯔꯗꯤꯅ ꯍꯥꯏꯕꯅꯦꯕ ꯍꯥꯏꯗꯤ ꯌꯥꯝ ꯌꯦꯛꯅꯅꯕꯒ ꯁꯥꯖꯔꯤ ꯑꯗꯨꯕꯨ ꯄꯨꯟꯗꯥꯏꯅꯦ ꯆꯥꯃꯤꯟꯅ ꯊꯛꯃꯤꯟꯅꯗꯥꯏꯅꯦ ꯔꯥꯁꯤꯗꯣ ꯊꯥꯗꯣꯔꯛꯀꯅ ꯍꯥꯏꯕꯝꯗ
ꯑꯐꯕ ꯍꯥꯟꯅ ꯈꯟꯗ꯭ꯔꯦꯕ ꯐꯠꯇꯕ ꯍꯥꯟꯅ ꯈꯟꯕꯩꯅꯦꯕ ꯑꯗꯨꯃꯥꯏꯅ ꯗꯛ ꯂꯥꯎꯅ ꯍꯥꯏꯕ ꯀꯥꯟꯗ ꯍꯥꯏꯔꯛꯏꯗꯣ ꯂꯩꯇꯦꯅ ꯍꯥꯏꯔꯛꯏꯗꯣ ꯑꯐꯕ ꯍꯥꯟꯅ ꯈꯟꯗꯕꯩꯅꯦꯕ ꯍꯥꯏꯗꯤ ꯄꯣꯠꯇꯣ ꯑꯗꯨꯏ ꯄꯣꯠꯁꯦ ꯇꯣꯉꯥꯟ ꯇꯥꯍꯜꯂꯦ ꯃꯣꯏ ꯌꯥꯅꯔꯦ ꯍꯥꯏꯕꯒꯤ ꯃꯑꯣꯡꯗꯨꯗꯅꯦ
ꯃꯕꯣꯛꯛꯇꯣ ꯐꯠꯇꯅ ꯈꯔꯗꯤ ꯐꯠꯇꯅ ꯑꯗꯨꯝ ꯍꯤꯡꯊꯅꯤ ꯀꯔꯤꯣ ꯄꯨꯟꯁꯤꯗꯣ ꯅꯖ꯭ꯔꯣ ꯃꯉꯣꯔ ꯆꯤꯟꯖꯂ ꯈꯅꯥ ꯇꯤꯅꯕꯤꯗꯧꯔꯤꯒ
ꯎꯝ
ꯑ ꯍꯥꯏꯕꯤꯒꯤ ꯃꯉꯣꯟꯗꯁꯨ ꯌꯥ ꯅꯧ ꯇꯤꯟꯅꯧꯅꯕ ꯂꯣꯏꯅꯧ ꯑꯩꯈꯣꯏ ꯀꯩꯁꯨ ꯈꯟꯗꯦ ꯅꯅꯕꯅꯤꯕꯨ ꯌꯥꯅꯔ ꯂꯣꯏꯅꯔ ꯑꯗꯨ ꯐꯩꯌꯦꯅ
ꯎꯝ
ꯑꯩꯅ ꯍꯥꯏꯅꯤꯡꯉꯩꯁꯦ ꯃꯤꯆꯪꯒ ꯈꯣꯝꯅꯕ ꯁꯨꯃꯥꯏꯅ ꯇꯧꯈꯠꯂꯛꯑꯕꯅꯤꯅ ꯀꯩ ꯑꯣꯏꯔꯤꯒꯦꯅꯤꯗꯣꯅ ꯍꯪꯅꯤꯡꯉꯛꯄꯗꯣ
ꯎꯝ
ꯑꯦ ꯑꯦꯜ ꯑꯦ ꯃꯦꯟꯇ꯭ꯔꯤ ꯔꯕꯥꯅꯤꯗ ꯑꯩꯈꯣꯏꯅ ꯈꯕꯅ ꯑꯦꯔꯕ ꯃꯣꯏ ꯎꯔꯤꯖꯦ ꯍꯅꯤ ꯉꯗꯣ
ꯃꯣꯏꯅꯤ
ꯎꯝ ꯆꯀꯥꯟ ꯇꯥꯗꯦ ꯑꯩ ꯆꯀꯥꯝꯇ ꯇꯥꯗꯦ ꯑꯩ ꯍꯧꯖꯤꯛ ꯑꯩꯅ ꯄꯨꯟꯁꯤꯗ ꯌꯥꯔꯦ ꯂꯣꯏꯅꯕꯤꯅꯤ ꯌꯥꯔꯦ ꯇꯣꯛ ꯀ ꯑꯗꯨꯗ ꯂꯩꯔꯦ ꯍꯈꯣꯏ ꯍꯧꯖꯤꯛ ꯎꯝ
ꯎꯝ ꯑꯃ ꯀꯩꯅꯣꯗꯣ ꯄꯨꯖꯥ ꯍꯥꯏꯕ꯭ꯔꯥ ꯄꯨꯖꯥ ꯃꯥꯏ ꯑꯉꯥꯡꯗꯣ ꯌꯥꯝ ꯅꯨꯡꯁꯤꯔꯦꯉꯣ
ꯅꯨꯡꯁꯤ ꯑꯃꯒꯤꯥꯡꯒꯤꯗꯨꯗꯤ ꯂꯧꯒꯠꯁꯤ
ꯃꯨꯕ ꯃꯃꯤꯠꯇꯨ ꯈꯨꯕꯗꯨꯒ ꯊꯤ
ꯎꯝ ꯑꯩꯈꯣꯏ ꯑꯩꯈꯣꯏ ꯅꯤꯁ ꯇꯥꯏꯕꯗꯣ ꯔꯦꯖꯤꯁꯇ꯭ꯔꯦꯁꯟ ꯇꯧꯕꯗ ꯄꯤꯔꯅꯤ ꯇꯥꯕ꯭ꯔꯥ ꯑꯗꯩꯗꯤ ꯑ ꯇꯨ ꯊꯥꯎꯖꯟ ꯇ꯭ꯋꯦꯟꯇꯤ ꯇꯨꯗ ꯇꯧꯈꯤꯕ ꯃꯤꯈꯩꯗꯣ ꯑꯗꯨꯗꯤ ꯄꯨꯂꯞ ꯆꯍꯤ ꯃꯉꯥꯗꯤ ꯐꯪꯉꯅꯤ
ꯋꯥꯎ
ꯃꯨꯇꯔꯦ ꯃꯃ ꯑꯩ ꯍꯥꯏꯗꯤꯛ ꯑꯩꯈꯣꯏꯀꯣꯁꯋꯀꯤꯁꯨ ꯄꯤꯕꯤꯕ ꯌꯥꯏ ꯍꯥꯏꯕ ꯃꯇꯝ ꯊꯥ ꯇꯔꯨꯛꯇꯣ ꯔꯦꯖꯤꯁꯇ꯭ꯔꯦꯁꯟꯟꯅ ꯗꯤꯁꯦꯝꯕꯔꯗꯒꯤ ꯇꯧꯕꯅꯦꯕ ꯗꯤꯁꯦꯝꯕꯔꯗꯒꯤ ꯄꯤꯕ